ꯍꯦꯜꯂꯣ
ꯇꯥꯔꯕꯣ ꯑꯣ ꯀꯩꯗꯧꯔꯝꯃꯤꯅꯣ
ꯑꯩꯁꯦ ꯋꯥꯀꯤꯡ ꯊꯣꯔꯛꯑꯝꯕꯅꯤ ꯑꯗꯨꯗ
ꯐꯩꯅꯦ
ꯀꯥꯕꯨꯗꯤ ꯌꯧꯁꯜꯂꯦ ꯑꯗꯨꯗ ꯁꯨꯝ ꯇꯧꯔꯛꯑꯝꯕꯅꯤꯗ
ꯎꯝ ꯉꯍꯥꯟꯗꯤ ꯀꯔꯤꯕ
ꯀꯩꯗꯧꯔꯝꯃꯤꯅꯣ ꯍꯥꯏꯕꯅꯤꯗ
ꯑꯩꯁꯦ ꯋꯥꯛꯀꯤꯡ ꯆꯠꯂꯝꯃꯤꯅꯦ
ꯑꯣ ꯆꯞ ꯃꯥꯟꯅꯗꯦ ꯑꯗꯨꯗ
ꯍꯛꯆꯥꯡ ꯐꯕꯅ ꯂꯟ ꯑꯣꯏꯔꯝꯃꯤ
ꯅꯍꯥꯟ ꯀꯩꯗꯧꯋꯦꯅ
ꯅꯍꯥꯟꯗꯤ ꯏꯟꯇꯔꯅꯦꯠ ꯌꯥꯈꯤꯗꯗꯅ ꯃꯤꯅꯤꯠ ꯑꯃꯈꯛꯇꯪ ꯆꯪꯉꯝꯃꯦꯕ ꯑꯩꯒꯤꯗ ꯏꯐꯦꯛꯇꯤꯞ ꯏꯁꯄꯤꯁꯇꯣ
ꯑꯣ
ꯅꯪꯒꯤꯗꯤ ꯌꯦꯡꯗ꯭ꯔꯕ
ꯀꯩꯅꯣ ꯇꯧꯕꯅꯤꯗ ꯆꯞ ꯃꯥꯟꯅꯕꯅꯤꯗ ꯑꯗꯨꯝ ꯍꯥꯏꯗꯤ ꯅꯦꯠꯑꯣꯔꯛ ꯍꯧꯖꯤꯛꯀꯥꯟ ꯌꯥꯝ ꯅꯨꯡꯉꯥꯏꯇꯕꯅꯦꯕ ꯑꯗꯨꯅ ꯑꯥ
ꯎꯝ ꯀꯩ ꯃꯊꯦꯜ ꯆꯥꯔꯛꯑꯒꯦ
ꯈꯣꯡꯗ꯭ꯔꯨꯝ ꯆꯥꯔꯛꯑꯦ ꯑꯗꯨꯒꯤ ꯈꯔ ꯊꯦꯡꯗꯣꯛꯈ꯭ꯔꯦ ꯆꯥꯅꯕ ꯈꯣꯠꯄ ꯑꯃ ꯑꯃ ꯇꯧꯔꯤꯉꯩꯗ ꯃꯩꯁꯨ ꯑꯃꯨꯛ ꯂꯥꯛꯑꯝꯗ꯭ꯔꯦ ꯑꯩꯈꯣꯏꯗꯤ
ꯎꯝ ꯑꯩꯈꯣꯏꯁꯨ ꯃꯨꯠꯈ꯭ꯔꯦ
ꯀꯩ ꯆꯞ ꯃꯥꯟꯅ ꯃꯨꯠꯂꯤꯖꯥꯠꯂꯣ ꯑꯣꯜ ꯃꯅꯤꯄꯨꯔ ꯃꯨꯠꯂꯤ ꯖꯥꯠꯂꯣ ꯑꯩꯈꯣꯏꯖꯨ ꯃꯨꯠꯈ꯭ꯔꯦ ꯍꯧꯖꯤꯛꯋꯥꯏꯗ
ꯎꯝ
ꯃꯩ ꯃꯝꯝꯕꯁꯦ ꯕꯤꯠ ꯂꯩꯇꯦ ꯀꯦꯟꯗꯜ ꯊꯥꯟꯗꯧꯕꯗ ꯇꯜꯂꯦ ꯑꯩ ꯀꯥꯗꯨꯗꯤ
ꯎꯝ ꯑꯩꯈꯣꯏꯗꯤ ꯅꯨꯡꯉꯥꯏꯔꯦ ꯏꯟꯚꯔꯇꯔ ꯑꯃ ꯂꯩꯁꯜꯂꯨꯕꯗꯒꯤ
ꯑꯣ ꯐꯩꯅꯦ
ꯕꯦꯇ꯭ꯔꯤ ꯂꯨꯄꯥ ꯂꯤꯁꯤꯡ ꯄꯤꯕ
ꯀꯌꯥ ꯄꯤꯕ
ꯂꯤꯁꯤꯡ ꯇꯔꯦꯠꯃꯨꯛ ꯄꯤꯌꯦꯕꯀꯣ ꯏꯟꯚꯔꯇꯔꯅ ꯃꯤꯒꯤ ꯑꯃꯟꯕ ꯑꯃꯗꯒꯤ ꯂꯧꯁꯤꯜꯂꯛꯑꯦ ꯑꯗꯨꯒꯕꯨ ꯊꯥꯟꯕꯗ ꯍꯧꯖꯤꯛ ꯇꯤ ꯑꯃꯝꯕ ꯍꯥꯏꯁꯤꯗꯤ ꯄꯥꯛ ꯂꯩꯇ꯭ꯔꯦ ꯆꯥꯛ ꯆꯥꯕꯗꯒ ꯌꯥꯝ ꯃꯝꯅ ꯆꯥꯕ ꯌꯥꯝ ꯍꯩꯅꯗꯕ ꯍꯥꯏꯇꯥꯔꯦ
ꯑꯥ
ꯑꯗꯣ ꯅꯣꯡꯖꯨ
ꯐꯩꯗ ꯑꯗꯨꯅ ꯑꯥ ꯍꯟꯗꯛ ꯃꯥ ꯅꯣꯡ ꯈꯔ ꯀꯟ ꯆꯨꯈꯤꯕꯗꯣ
ꯎꯝ
ꯑꯗꯨꯗꯒꯤ ꯑꯩꯈꯣꯏ ꯁ꯭ꯋꯥꯏꯗ ꯑꯃꯨꯛ ꯈꯔ ꯃꯨꯠꯂꯦ ꯍꯟꯗꯛ ꯑꯃꯨꯛ ꯈꯔ ꯆꯨꯈꯤꯕ ꯑꯗꯨꯗꯒꯤ ꯃꯩ ꯈꯔ ꯅꯨꯡꯉꯥꯏꯇ꯭ꯔꯦ ꯑꯗ ꯑꯩꯒꯤ ꯀꯥꯗꯣ ꯀꯃꯥꯏ ꯇꯧꯒꯦꯗ ꯎꯄꯥꯛꯅꯁꯨ ꯑꯌꯥꯝꯕ ꯑꯣꯏꯗꯅ ꯀꯥꯖꯨ ꯄꯤꯛꯄꯒ ꯀꯦꯟꯗꯜ ꯗꯩ ꯄꯥꯈꯠꯈ꯭ꯔꯦꯕ ꯑꯩꯗꯤ ꯃꯃꯥꯡꯗ ꯀꯃꯥꯏꯅ ꯇꯧꯒꯦꯗ ꯃꯩ ꯂꯥꯛꯇꯕ ꯅꯨꯃꯤꯠ ꯑꯝ ꯑꯗꯩꯗꯣ ꯀꯦꯟꯗꯜ ꯁꯨꯝ ꯇꯥꯜꯂꯝꯃꯒ ꯋꯥꯔꯦꯅ ꯍꯤꯞꯊꯔꯨꯔꯕ ꯑꯩꯁꯦ
ꯑꯣ
ꯑꯗꯨꯒꯕꯨ ꯇꯨꯝ ꯍꯧꯒꯠꯂꯛꯄꯗꯕꯨ ꯑꯩꯗꯣ ꯀꯩꯅꯣꯁꯨ ꯍꯥꯞꯍꯧꯗꯕꯒꯤ ꯑꯩꯅ ꯌꯣꯠꯇꯁꯨ ꯊꯥꯍꯧꯗ꯭ꯔꯕ ꯀꯦꯟꯗꯟꯗꯣ ꯑꯗꯨꯒꯤ ꯑꯩꯅ ꯄ꯭ꯂꯥꯁꯇꯤꯛꯀꯤ ꯈꯨꯈꯨꯝ ꯑꯝꯗ ꯊꯥꯕꯅꯦꯕ ꯑꯗꯨꯗꯩꯗꯤ ꯄꯨꯔꯥ ꯇꯦꯕꯜꯗ ꯀꯥꯔꯄꯦꯠ ꯑꯃ ꯍꯥꯞꯄꯅꯦ ꯑꯩꯗꯣ ꯑꯩꯒꯤ ꯇꯦꯕꯜꯒꯤ ꯀꯥꯔꯄꯦꯠꯇꯨ ꯄꯨꯔꯥ ꯆꯥꯛꯊꯣꯛ ꯍꯣꯔ ꯀꯥꯔ ꯂꯩꯔꯝꯃꯝꯅꯤꯃꯤ
ꯎꯝ ꯎꯝ
ꯑꯗꯨꯗꯩ ꯑꯩꯁꯦ ꯀꯤꯈ꯭ꯔꯦꯕ ꯑꯩꯗꯤ ꯅ ꯅꯨꯡꯁꯤꯁꯨ ꯇꯝꯕ ꯉꯝꯃꯅꯤ
ꯇꯝꯗꯦ ꯑꯗꯨꯃꯥꯏꯅ ꯃꯩ ꯃꯨ ꯀꯨꯊꯠꯄ ꯀꯥꯎꯕꯗꯒꯤ ꯃꯩ ꯆꯥꯈꯤꯕ ꯏꯃꯨꯡ ꯐꯅꯌꯥꯝ ꯌꯥꯝꯕꯅꯦ
ꯃꯥꯅꯦ ꯑꯗꯨꯅꯦ
ꯀꯥ ꯕ ꯔꯥꯒꯁꯦ ꯄꯨꯂꯞ ꯇꯨꯝꯒꯤꯈꯤꯕ ꯌꯥꯝ ꯌꯥꯎꯔꯝꯅꯦ
ꯑꯥ ꯑꯗꯨꯅꯦ ꯑꯗꯨꯒꯤ ꯀꯤꯖꯕ ꯍꯥꯏꯇꯥꯔꯦ ꯑꯩꯗꯣ ꯀꯦꯟꯗꯜꯁ ꯊꯥꯅꯤꯡꯗ꯭ꯔꯦꯕ ꯑꯗꯨ ꯊꯥꯜꯂꯁꯨ ꯌꯣꯠꯀꯨꯝꯕ ꯑꯆꯧꯕ ꯑ ꯑꯃꯇ ꯊꯥꯜꯂꯝꯕꯅꯤ ꯍꯟꯗꯛꯇꯤ ꯍꯥꯏꯗꯤ ꯃꯩ ꯆꯥꯛꯑꯣꯗꯕꯀꯣ ꯑꯗꯩ ꯃꯃꯥꯡꯗꯁꯨ ꯑꯥ ꯑꯦꯝ ꯌꯨ ꯑꯗꯨꯗ ꯂꯩꯔꯤꯉꯩꯗ ꯀꯃꯥꯏꯅ ꯇꯧꯒꯦꯗ ꯑꯃꯨꯛ ꯍꯣꯡꯗꯣꯛꯇ꯭ꯔꯤꯉꯩꯗ ꯏꯍꯥꯟ ꯍꯥꯟꯅ ꯂꯩꯔꯝꯕꯗꯣ
ꯎꯝ
ꯑꯗꯨꯗꯨꯗ ꯀꯥꯁꯨ ꯌꯥꯝ ꯐꯨꯡꯒꯠꯂꯤꯗꯅ ꯑꯗꯨꯏꯗꯣ
ꯎꯝ
ꯑꯗꯨ ꯗꯨꯀꯥꯟꯁꯤꯗ ꯊꯥꯕꯅꯦꯕ
ꯎꯝ
ꯀꯥꯡ ꯍꯤꯗꯥꯛꯇꯨ ꯀꯩꯅꯣ ꯃꯊꯛꯇ ꯊꯥꯔꯝꯃꯕ ꯍꯥꯏꯗꯤ ꯅꯠꯇꯦ ꯍꯧꯖꯤꯛꯀꯤ ꯌꯦꯔꯨꯝ ꯃꯀꯨꯗꯨ ꯏꯔꯨꯝꯒꯤ ꯀꯣꯕꯔ ꯌꯦꯔꯨꯝ ꯍꯥꯞꯅꯕ ꯀꯣꯕꯔ ꯆꯦꯒꯤ ꯀꯥꯡꯍꯩ ꯍꯨ ꯌꯥꯕꯗꯣ ꯑꯗꯨ ꯃꯊꯛꯇꯗ ꯑꯗꯨꯝ ꯊꯝꯃꯝꯕꯗꯒꯤ ꯃꯨꯠꯊꯠꯄꯗꯨ ꯃꯨꯊꯠꯀꯦ ꯈꯜꯂꯝꯕꯗꯨꯏ ꯀꯥꯎꯈ꯭ꯔꯕ ꯑꯗꯨꯗ ꯀ ꯀꯁꯤꯗ ꯄꯤꯁ ꯆ ꯈꯂꯕꯕꯨꯖꯥꯅꯤꯗꯅ ꯍꯥꯏꯗꯤ ꯍꯧꯖꯤꯛꯀꯤ ꯆꯦ ꯑꯗꯣ ꯑꯗꯨꯗ ꯃꯩꯈꯨ ꯉꯥꯛꯅ ꯍꯥꯏꯔꯛꯑꯦ ꯃꯤꯀꯞ ꯊꯣꯛꯧꯛꯀꯥꯟꯗꯕꯨ ꯑꯁ ꯁꯤꯔꯝꯗꯣꯏꯦ ꯑꯗꯨ ꯅꯨꯃꯤꯠꯇꯨꯗꯤ ꯄꯨꯔꯥ ꯑꯩ ꯏꯊꯟꯗ ꯇꯨꯝꯕ꯭ꯔꯥ ꯀꯩꯅꯣꯝ ꯇꯧꯕꯅꯦ ꯑꯗꯨ ꯅꯨꯃꯤꯠꯀꯤ ꯑꯗꯨꯝꯗꯤ ꯑꯗꯨꯒ ꯏꯕꯥꯅꯤ ꯇꯨꯝꯕ꯭ꯔꯣ ꯏꯊꯟꯇ ꯇꯨꯝꯕ꯭ꯔꯣ ꯀꯥꯎꯈ꯭ꯔꯅꯦ ꯑꯃꯗꯨꯗꯤ ꯇꯨꯝꯃꯤꯕ꯭ꯔꯥ ꯀꯔꯤꯝ ꯇꯧꯕꯅꯦꯕ ꯑꯗꯣ ꯑꯩꯗꯤ ꯀꯣꯛ ꯉꯥꯎꯈꯠꯂꯒ ꯐꯨꯒꯠꯂꯛꯑꯕ ꯑꯗꯨꯩ ꯑꯁ ꯃꯨꯊꯠꯂꯒ ꯅꯨꯡꯁꯤꯠ ꯅꯨꯡꯁꯥ ꯈꯔ ꯆꯪꯍꯜꯂꯒ ꯑꯗꯨꯃꯥꯏꯅ ꯇꯧꯈꯤꯕ ꯃꯌꯥꯝ ꯅꯤꯡꯁꯤꯡꯕꯗ ꯀꯔꯄꯦꯠ ꯍꯈꯤꯛꯇꯒ ꯆꯨ ꯂꯩꯔꯝꯕ ꯍꯥꯏꯇꯥꯔꯦ ꯆꯥꯛꯈꯤꯕꯒꯤ ꯃꯣꯏꯒꯤ
ꯍꯝ
ꯌꯦꯔꯨꯝ ꯍꯥꯞꯄꯒꯤ ꯀꯣꯟ ꯃꯆꯥ ꯃꯆꯥ ꯊꯤꯡꯒꯠꯂꯤꯗꯅ ꯃꯆꯤꯟ ꯃꯆꯤꯟ ꯇꯨꯝꯕ ꯈꯔ ꯈ ꯊꯤꯟꯒꯠꯄꯗꯣ ꯑꯗꯨꯒꯤ ꯁꯦꯞꯇꯨꯗ ꯑꯗꯨ ꯃꯆꯁꯨꯛ ꯃꯆꯁꯨꯛ ꯃꯨꯔꯒ ꯐ꯭ꯂꯣꯔꯗꯨꯗ ꯄꯦꯇꯔꯟ ꯑꯃ ꯇꯥꯗꯔꯝꯕ ꯍꯥꯏꯇꯥꯔꯦ
ꯎꯝ
ꯄꯨ ꯆꯥꯈ꯭ꯔꯒ ꯍ ꯑꯗꯨ ꯅꯨꯃꯤꯠꯀꯤꯗꯨꯗꯤ ꯑꯩꯒꯤ ꯎꯝ ꯑꯥ ꯑꯗꯨꯅ ꯃꯩꯈꯨꯗꯨꯣ ꯂꯣꯏ ꯐꯨꯡꯒꯠꯂꯛꯑꯒ ꯊꯣꯡ ꯊꯣꯡꯅ ꯑꯃꯁꯨ ꯍꯥꯡꯗꯣꯛꯇꯕꯒꯤꯀꯣ ꯑꯗꯨꯃꯥꯏꯅ ꯇꯧꯔꯒ ꯃꯪ ꯍꯣꯏ ꯀꯍꯥ ꯍꯣꯏ ꯐꯨꯒꯠꯂꯛꯑꯕꯅꯤ ꯃ ꯍꯦꯛꯇ ꯑꯁ ꯁꯤꯕꯨꯨ ꯁꯤꯔꯝꯅꯤꯗ
ꯑꯦꯁ ꯑꯦꯅꯤꯃꯨꯡ
ꯑꯗꯨ ꯅꯨꯃꯤꯠꯗꯨꯕꯨ ꯑꯩꯕꯨ ꯏꯊꯟ ꯇꯨꯝꯕ꯭ꯔꯥ ꯑꯥ ꯑꯃꯗꯨꯒ ꯇꯨꯃꯤꯟꯅꯕ ꯀꯥꯎꯈ꯭ꯔꯦꯅꯦ ꯅꯠꯇ꯭ꯔꯒꯅ ꯃꯥꯅ ꯑꯗꯨꯝ ꯇꯨꯝꯃ ꯂꯩꯕ꯭ꯔꯥ ꯂꯩꯇꯕ꯭ꯔꯥ ꯑꯃꯗꯤ ꯇꯧꯈꯤꯕꯅꯦꯕ ꯑꯩꯁꯦ ꯄꯨꯔꯥ ꯀꯥꯎꯈꯤꯕꯩ ꯋꯥꯅꯦ ꯃꯥꯗꯤ ꯃꯦꯃꯨꯛ ꯂꯥꯎꯗꯒꯩ ꯇꯨꯝꯕ꯭ꯔꯥ ꯀꯩꯅꯣ ꯇꯧꯕ꯭ꯔꯣ ꯀꯥꯎꯈ꯭ꯔꯦ
ꯑꯝ ꯏꯁꯁ ꯑꯗꯨꯗꯤ ꯉꯝꯃꯤꯍꯦ ꯃꯥꯁꯨ
ꯑꯗꯨꯅꯤ ꯑꯩꯁꯨ ꯈꯜꯂꯝꯃꯤꯁꯦ ꯑꯗꯨꯃꯥꯏꯅ ꯇꯧꯔ ꯃꯥꯁꯨ ꯂꯩ ꯑꯩꯒꯤꯕꯨꯁꯨ ꯑꯃꯨꯛ ꯃꯥꯟꯕ ꯄꯥꯛꯇꯤ ꯆꯠꯊꯣꯛꯇꯕꯅꯦꯕ ꯃꯥ ꯗꯨꯀꯥꯟꯗ
ꯎꯝ ꯖꯥꯠ ꯆꯥꯅꯤꯀꯣ ꯀꯦꯟꯗꯟꯗꯒꯤ ꯊꯣꯛꯏꯕ ꯄ꯭ꯔꯣꯕ꯭ꯂꯦꯝꯁꯦ
ꯃꯥꯅꯦ ꯀꯦꯟꯗꯜꯒꯨꯝꯕ ꯃꯩꯒꯨꯝꯕ ꯀꯥꯡ ꯍꯤꯗꯥꯛꯀꯤ ꯊꯕꯛꯁꯦ ꯑꯁ ꯀꯤꯖꯩꯌꯦ ꯑꯗꯨꯅ ꯀꯥꯡ ꯍꯤꯗꯥꯛ ꯊꯥ ꯐꯥꯎꯈꯤ
ꯀ ꯇꯁꯤ ꯌꯥꯝ ꯂꯔꯦꯅ
ꯂꯨꯔꯦ ꯃꯐꯝ ꯆꯥꯅ ꯊꯥꯗꯦ ꯑꯗꯨꯗꯤ
ꯎꯝ
ꯑꯁ ꯅꯪꯒꯤ ꯑꯥ ꯃꯆꯥꯅꯁꯨ ꯃꯌꯥꯝ
ꯎꯝ ꯃꯥꯏ ꯃꯇꯝ ꯂꯣꯏꯔꯦꯅ ꯆꯪꯉꯣ ꯕꯣꯔꯗꯤꯡꯗ ꯑꯉꯥꯡꯉꯩ ꯁꯥꯟꯅ ꯂꯩꯔꯝꯕꯗꯣ ꯃꯇꯝ ꯂꯣꯏꯔꯦ ꯂꯥꯏꯔꯤꯛ ꯄꯥꯎ ꯂꯥꯎꯔꯅ ꯀꯧꯁꯟꯗꯔꯣ ꯃꯣꯏ ꯇꯨꯝꯃ ꯂꯥꯎꯔꯅ ꯁꯤꯟꯅꯔꯝꯃꯣ ꯇꯨꯝꯃ ꯂꯥꯛꯑꯣ ꯏꯆꯥ ꯏꯁꯨꯖꯥ ꯂꯥꯛꯑꯣ ꯃꯇꯝ ꯂꯣꯏꯔꯦ
ꯑ ꯑꯗꯨꯗꯩ ꯃꯣꯏꯁꯨ ꯀꯩꯅꯣ ꯇꯧꯕ ꯑꯣꯏꯔꯝꯒꯅꯤꯌꯦ ꯀꯝꯄ꯭ꯂꯦꯟ ꯇꯧꯔꯤ ꯑꯣꯏꯔꯝꯒꯅꯤ ꯑꯁ ꯀꯩ ꯀꯩꯅꯣꯗ ꯀꯥꯏꯅ ꯉꯥꯏꯍꯥꯛ ꯂꯩꯈꯤꯒꯦ ꯀꯥꯏꯅ ꯍꯥꯏꯔꯝꯒꯅꯤ
ꯑꯝ ꯀꯥꯏꯗꯒꯤ ꯃꯅꯨꯡꯗ ꯑꯩꯈꯣꯏ ꯃꯌꯥꯝ ꯐꯨꯟꯖꯜꯂꯒ ꯂꯩꯗꯨꯢ ꯁꯔꯨꯛꯄꯨꯗꯤ ꯃꯄꯥꯟꯗ ꯍꯥꯛꯆꯤꯡ ꯂꯥꯡꯕꯅ ꯐꯩ ꯀꯥꯢꯅꯀꯣ
ꯑꯥꯎ
ꯍꯨꯝ ꯍꯨꯝ ꯑꯩꯒꯤ ꯁꯤꯗ ꯌꯦꯟ ꯑꯃ ꯌꯥꯎꯋꯦꯕ
ꯑꯥ
ꯉꯥꯅꯨ ꯃꯔꯛꯁꯤꯗ ꯑꯩꯅ ꯌꯦꯟ ꯑꯃ ꯊꯥꯖꯤꯟꯕ ꯃꯥꯁꯦ ꯇꯣꯉꯥꯟ ꯇꯥꯕ ꯑꯇꯩ ꯗꯦꯕꯤꯠ ꯀꯥꯗꯒꯤ ꯌꯦꯟ ꯃꯔꯤ ꯂꯧꯔꯛꯄꯅꯦꯕ ꯑꯩꯈꯣꯏꯒꯤ ꯇꯔꯃꯥꯅ ꯃꯇꯨ ꯂꯣꯏ ꯆꯣꯝꯕ ꯑꯃ ꯂꯩꯌꯦꯕ
ꯑꯣ ꯑꯣ ꯃꯈꯣꯡ ꯕꯥꯎ ꯆꯣꯝꯕꯤꯗꯨꯔꯣ
ꯑꯥ ꯃꯈꯣꯡ ꯐꯥꯎ ꯆꯣꯝꯕꯤꯗꯨꯔꯣ ꯃꯁꯛꯁꯨ ꯐꯖꯩ ꯂꯨꯝꯃꯦ ꯍꯧꯖꯤꯛ ꯀꯤꯂꯣ ꯑꯍꯨꯝ ꯀꯤꯂꯣ ꯑꯃ ꯀꯥꯏꯃꯨꯛ ꯂꯨꯝꯃꯝꯕꯅꯦ ꯃꯥꯁꯦ ꯃꯌꯥꯝ ꯄꯨꯟꯕꯝ ꯂꯩꯇꯕꯗꯨꯗ ꯃꯥꯁꯦ ꯉꯥꯅꯨꯃꯔꯛ ꯊꯥꯖꯤꯜꯂꯨꯕ ꯑꯩꯅ
ꯑꯥ ꯍꯥ
ꯑꯗꯨꯗꯩ ꯀꯩꯗꯧꯔꯦ ꯍꯥꯏꯕ ꯃꯇꯝꯗ ꯉꯥꯅꯨꯁꯤꯡꯒ ꯃꯥꯒ ꯑꯐꯕ ꯃꯔꯤ ꯊꯝꯈ꯭ꯔꯦꯕ ꯑꯗꯨꯅ ꯍꯧꯖꯤꯛꯁꯤ ꯑꯩꯅ ꯉꯥꯅꯨꯁꯦ ꯇꯪꯈꯥꯏꯔꯨꯕ ꯅꯠꯇ꯭ꯔꯒ ꯉꯥꯅꯨ ꯐꯥꯒꯦꯅ ꯇꯧꯔꯕ
ꯑꯥ
ꯀ ꯀ ꯀ ꯀ ꯀ ꯀ ꯊ ꯈꯣꯡꯉꯥ ꯂꯩꯗꯣꯏꯅꯦꯕ ꯄꯨꯔꯥ ꯃꯥꯅ ꯇꯧꯔꯤꯁꯦ ꯒꯥꯔꯖꯦꯟꯅꯦꯕ ꯃꯣꯏ ꯃꯌꯥꯝꯒꯤ
ꯑꯣ
ꯁꯤ ꯑꯩꯅ ꯑꯩꯒꯤ ꯔꯦꯁꯄꯣꯟꯁꯤꯕꯤꯂꯤꯇꯤꯅꯤ ꯃꯈꯣꯏ ꯉꯥꯛ ꯁꯦꯟꯕꯁꯦꯒꯥꯏ ꯈꯟ ꯃꯑꯣꯡꯗꯣ ꯈꯤꯟ ꯇꯥꯟꯅꯔꯨꯔꯦꯅ ꯏꯁ ꯃꯥ ꯆꯪꯖꯜꯂꯛꯇꯣꯏꯅꯦꯕꯀꯣ ꯑꯗꯒꯤ ꯈꯤ ꯈꯤꯇꯪ ꯃꯌꯥꯝ ꯑꯗꯨ ꯐꯥꯒꯦꯒ ꯇꯧꯔꯗꯤ ꯑꯁ ꯄꯥꯏꯁꯤꯜꯂꯛꯄꯤꯅꯤ ꯀꯥꯎꯒꯦꯒꯥ ꯇꯧꯕꯤꯅꯦꯕ ꯃꯥꯁꯦ
ꯑꯥ ꯑꯥ ꯑꯥ
ꯁꯥꯊꯤꯒ꯭ꯔꯕ ꯉꯥꯍꯤ ꯌꯦꯟꯅꯦ
ꯖꯤꯕꯒꯤ ꯃꯔꯤꯖꯤꯖꯨ ꯅꯤꯡꯉꯛꯄꯅꯤꯅꯤ ꯑꯗꯩ ꯍꯨꯏꯗꯕꯥꯎꯗ ꯍꯧ ꯍꯧꯗꯣꯡꯗꯐꯥꯎꯗ ꯄꯨꯟꯒ꯭ꯔꯗꯤ ꯐꯖꯅ ꯅꯨꯡꯁꯤꯅꯔꯤꯅꯤ ꯃꯣꯏꯕꯥꯎꯗ ꯑꯃꯅ ꯑꯃ ꯀꯟꯈꯠꯅꯗꯅ ꯑꯗꯒꯤ ꯅꯍꯥꯟꯖꯨ ꯏꯃꯥꯟꯅꯕ ꯑꯃꯅ ꯎꯠꯂ‌ꯦꯑꯦꯅꯦ ꯀꯃꯥꯏꯅ ꯇꯧꯒꯦꯗ ꯃꯣꯏ ꯉꯥꯅꯨꯖꯤ ꯍꯨꯏꯒ ꯑꯗꯨꯝ ꯂꯩꯃꯤꯟꯅꯕ ꯍꯥꯏꯇꯥꯔꯦ ꯍꯥꯏꯗꯤ ꯉꯥꯅꯨꯗꯣ ꯇꯔꯦꯠꯃꯨꯛ ꯌꯣꯛꯄꯗ ꯃꯊꯟꯗ ꯍꯤꯡꯍꯧꯕꯖꯠꯅꯤ
ꯎꯝ ꯍꯨꯝ
ꯑꯗꯨꯗ‌ꯩꯗꯤ ꯉꯥꯅꯨꯗꫭ ꯑꯗꯨꯝ ꯑꯩꯈꯣꯏꯅꯒꯤ ꯆꯥꯛ ꯆꯥꯕꯗꯒꯁ‌ꯦ ꯑꯗꯨꯝ ꯄꯨꯟꯅ ꯆꯥꯃꯤꯟꯅꯗꯅ ꯍꯨꯏꯅꯥꯎ ꯃꯔꯛꯇꯒ ꯇꯧꯗꯅꯀꯣ
ꯑꯣ ꯑꯣ
ꯑꯗꯨꯝ ꯇꯧꯔ ꯂꯩ ꯃꯣꯏꯗꯨꯁꯨ ꯅꯨꯡꯕꯨ ꯅꯨꯡꯁꯤ
ꯎꯝ ꯎꯝ ꯁꯥꯁꯤꯡꯗꯅ ꯍꯦꯟꯅ ꯀꯃꯨꯅꯤꯀꯦꯁꯟꯁꯤ ꯋꯥꯡꯕꯖꯥꯠꯅꯤꯗ ꯃꯣꯏ ꯃꯁꯦꯝ ꯃꯔꯛꯇꯥ
ꯎ ꯃꯁꯦ ꯑꯗꯨꯖꯅꯦ ꯍꯥꯟꯅ ꯈꯪꯅꯗ꯭ꯔꯤꯀꯥꯟꯗ ꯈꯔ ꯀꯩꯅꯣ ꯇꯧꯅꯒꯤꯕꯩ ꯋꯥꯅꯤ ꯃꯣꯏꯒꯤꯅ ꯀꯥꯎꯅꯔꯒ ꯇꯤꯟꯅꯕ ꯑꯃ ꯂꯩꯅꯦ ꯃꯣꯏꯒꯤ ꯖꯤꯕꯁꯤꯡꯒꯤꯁꯤꯒꯤ ꯑꯃ ꯆꯥꯡꯌꯦꯡ ꯍꯥꯟꯅ ꯈꯔ ꯇꯧꯅꯔꯀꯥꯟꯗ
ꯌꯦꯡꯊꯣꯛꯅꯔꯒ
ꯑꯥ ꯄꯨꯛꯆꯦꯜ ꯈꯪꯅ ꯈꯪꯅ ꯇꯤꯟꯅꯕ ꯑꯃ ꯇꯧꯔꯤꯅ‌‌ꯦ ꯑꯁ ꯑꯗꯨꯒ ꯃꯤꯑꯣꯏꯕ ꯑꯈꫭꯏꯒꯗꯤ ꯈꯦꯠꯅꯕ ꯑꯃ ꯍꯥꯏꯗꯤ ꯃꯤꯑꯣꯏꯕꯗꯖꯨ ꯊꯥꯏꯅꯒꯤ ꯐꯤꯂꯝꯗꯒꯗꯤ ꯑꯗꯨꯝ ꯆꯥꯡꯌꯦꯡ ꯌꯦꯡꯊꯣꯛꯑ ꯄꯨꯟꯕꯒꯤꯕꯒꯤ ꯋꯥꯔꯤꯒ ꯌꯥꯝ ꯂꯩꯗꯅ
ꯑꯕꯤꯔ ꯈꯥꯟ ꯐꯤꯂꯝ ꯑꯃ ꯑꯕꯤꯔꯈꯥꯟꯅ ꯂꯩꯕꯗꯣ ꯎꯝ
ꯑꯗꯣ ꯍꯨꯖꯤꯛꯇꯤ ꯀꯌꯥ ꯇꯧꯅꯗ꯭ꯔ ꯃꯥꯜꯂꯦꯗ ꯆꯥꯡꯌꯦꯡ ꯌꯦꯡꯅꯔ ꯄꯨꯨꯟꯕꯖꯤꯗꯤ ꯃꯤꯑꯣꯏꯕ ꯑꯈꫭꯏꯒꯤꯗꯤ ꯑꯃꯨꯛ ꯑꯗꯩ ꯑꯗꯨꯝ ꯎꯍ ꯑꯥ
ꯍꯧꯖꯤꯛ ꯀꯥꯟꯗꯦ
ꯑꯗꯩꯗꯤ ꯑꯗꯨꯝ ꯄꯨꯟꯕ ꯌꯥꯕ ꯈꯔ ꯈꯔꯃꯅ ꯈꯗ꯭ꯔꯛ ꯇꯧꯔ ꯄꯨꯟꯕꯅꯤ ꯈꯪꯗꯦ ꯌꯥꯅ ꯌꯥꯅ ꯄꯨꯟꯕꯅꯤ ꯈꯪꯗꯦ
ꯎꯝ
ꯈꯔ ꯑꯃꯅꯃꯨꯛ ꯊꯃꯣꯏ ꯁꯦꯡꯅ ꯄꯨꯟꯖꯕ ꯑꯗꯨꯗꯩꯗꯤ ꯈꯔ ꯑꯃꯅ ꯑꯃꯨꯛ ꯆꯤꯟꯖꯥꯛ ꯄꯨꯟꯕꯗꯒꯤ ꯄꯨꯟꯒꯤꯕ ꯑꯍ ꯍꯍ ꯃꯤꯒꯤ ꯈꯨꯄꯨꯟꯖꯤ ꯃꯤꯑꯣꯏꯕꯒꯤ ꯍꯥꯏꯗꯤ ꯀ꯭ꯂꯥꯁ ꯃꯥꯟꯅꯔꯨꯕꯩ ꯄꯨꯟꯒꯤꯕ ꯈꯔ ꯑꯗꯩꯗꯤ ꯑꯗꯨꯝ ꯀꯩꯅꯣꯅ ꯑꯣꯏꯅ ꯁꯦꯝꯃꯦ ꯍꯥꯏꯇꯥꯔꯦ ꯍꯥꯏꯗꯤ ꯑꯩꯈꯣꯏꯒꯤ ꯂꯩꯔꯤꯕ ꯆꯛꯆꯔꯖꯤꯅ ꯑꯣꯏꯅ ꯑꯈꯣꯏꯒꯤ ꯃꯔꯤꯖ‌ꯦ ꯁ‌ꯦꯝꯍꯜꯂꯛꯏꯅꯦꯕ ꯍꯥꯏꯗꯤ ꯀ꯭ꯂꯥꯁꯇꯨ ꯇꯝꯃꯤꯟꯅꯕ ꯀꯥꯡꯒꯨꯗꯤ ꯄꯨꯟꯒ꯭ꯔꯅꯤ ꯁ꯭ꯀꯨꯜ ꯀꯥꯃꯤꯟꯅꯕ ꯀꯥꯡꯒꯨ ꯄꯨꯟꯒ꯭ꯔꯅꯤ
ꯎꯝ
ꯅ ꯁ꯭ꯀꯨꯜ ꯀꯥꯗꯕ ꯀꯥꯡꯒꯨꯒꯤꯗꯤ ꯄꯨꯟꯕꯗꫭ ꯃꯣꯏꯒꯤꯗꯤ ꯑꯃꯨꯛ ꯑꯈꯣꯏꯅ ꯑꯉꯥꯡ ꯑꯣꯏꯔꯤꯀꯥꯟꯗ ꯂꯩꯀꯥꯏ ꯃꯥ ꯁꯦꯟꯗꯒ ꯑꯉꯥꯡ ꯏꯃꯥꯟꯅꯕ ꯄꯨꯜꯂꯛꯄꯖ‌ꯦ ꯅꯨꯡꯉꯥꯏꯌ‌ꯦꯕ
ꯃꯥꯅ‌ꯦ ꯃꯥꯅ‌ꯦ ꯅꯨꯡꯉꯥꯏ ꯑꯗꯨꯕꯨꯗꯤ ꯁꯥꯟꯅꯃꯤꯟꯅꯕꯕꯨ ꯑꯣꯏꯔꯣ ꯃꯥꯅꯦ ꯃꯥꯅꯦ
ꯁꯥꯟꯅꯃꯤꯟꯅꯕꯕꯨ ꯑꯣꯏꯔꯣ
ꯍꯑ ꯑꯉꯥꯡ ꯑꯣꯏꯔꯤ ꯀꯥꯟꯗꯖꯨ ꯐꯖꯅ ꯈꯪꯅꯕꯅꯤꯗ ꯉꯝꯗꯦ ꯉꯝꯗꯦ
ꯑꯥ ꯑꯗꯨ ꯍꯨꯖꯤꯛꯇꯤ ꯑꯗꯨ ꯉꯥꯏꯍꯥꯛ ꯀ꯭ꯂꯥꯁꯇꯒ ꯊꯦꯡꯅꯔꯨꯕ ꯏꯃꯥꯟꯅꯕꯅꯤꯅ ꯈꯔ ꯄꯨꯜꯂꯨꯕꯒꯖ‌ꯦ ꯑꯗꯨꯝ ꯀꯥꯎꯈꯤꯕ ꯌꯥꯎꯋꯦꯕ ꯊꯦꯡꯅꯗ꯭ꯔꯗꯤ ꯊꯕꯛ ꯄꯨꯟꯗ꯭ꯔꯗꯤ ꯑꯗꯨꯅ‌ꯤ ꯑꯁ ꯃꯔꯤꯖꯦ ꯁꯥꯏꯅ ꯖꯤꯕꯒꯤ ꯁꯥꯏꯅ ꯁꯦꯝꯃꯒꯗꯤ ꯈ꯭ꯋꯥꯏ ꯐꯕ ꯖꯥꯠꯅꯤꯗ ꯍꯥꯏꯗꯤ ꯀꯩꯝꯇ ꯈꯟꯅꯗꯅꯀꯣ ꯍꯥꯏꯗꯤ ꯃꯣꯏꯁꯨ ꯀꯩꯝꯇ ꯈꯟꯅꯗꯕꯤꯗ ꯄꯨꯟꯕꯩꯅꯦꯕ
ꯎꯝ
ꯑꯗ ꯑꯩꯈꯣꯏꯒꯤꯅ ꯑꯃꯨꯛ ꯈꯔ ꯑꯝꯗꯤ ꯄꯩꯁꯥ ꯌꯦꯡꯉꯒ ꯄꯨꯟꯕꯖꯨ ꯌꯥꯎꯔꯤꯅ‌ꯦ ꯑꯗꯣ ꯄꯩꯁꯥ ꯄꯥꯏꯕ ꯃꯁꯦꯟ ꯄꯨꯟꯈꯤꯕ ꯑꯗꯨꯗꯒꯤ ꯊꯃꯣꯏꯒꯤ ꯃꯔꯤꯗꯨ ꯄꯨꯜꯂꯛꯇꯕ ꯍꯥꯏꯇꯥꯔꯦ ꯎꯝ ꯌꯣ ꯇꯥꯕ ꯃꯁꯦꯟ ꯄꯨꯃꯤꯟꯅꯈꯤꯕ ꯑ
ꯃꯔꯤ ꯃꯥꯟꯅ ꯃꯔꯤ ꯁꯦꯝ ꯗꯣꯏꯁ ꯍꯥꯏꯗꯤ ꯃꯔꯤ ꯇꯤꯟꯅꯟꯕ ꯂꯧꯁꯤꯟꯕ ꯉꯝꯗꯕ ꯂꯣꯡ ꯂꯥꯁꯇꯤꯡ ꯑꯣꯏꯅ
ꯎꯝ
ꯃꯇꯝ ꯆꯪꯉꯤ ꯂꯦꯕꯔ ꯆꯪꯉꯤ ꯑꯗꯨꯒ ꯀꯠꯊꯣꯛꯅꯕꯝ ꯆꯪꯉꯤ ꯁꯤꯁꯨ ꯂꯨꯏ ꯍꯥꯏꯇꯥꯔꯦ
ꯂꯨꯏ
ꯑꯦ ꯃꯤꯗꯤ ꯆꯥꯝꯃ ꯂꯤꯁꯤꯡ ꯇꯤꯟꯅꯕꯖ‌ꯦ ꯀꯩꯁꯨ ꯂꯩꯕ ꯅꯠꯇꯦꯕ ꯎꯝ
ꯃꯤꯒꯤ ꯏꯁꯇ꯭ꯔꯒꯜ ꯃꯁꯦꯟ ꯈꯪꯅꯕ ꯑꯋꯥ ꯃꯁꯦꯟ ꯈꯪꯅꯕꯗꯗꯤ ꯑꯃꯨꯛ ꯄꯨꯟꯒꯤꯕꯖ‌ꯦ ꯅꯨꯡꯁꯤꯅ ꯑꯃꯨꯛ ꯄꯨꯟꯅꯩ ꯍꯥꯏꯇꯥꯔꯦ ꯍꯥꯏꯗꯤ ꯊꯃꯣꯏꯗ ꯃꯔꯧ ꯂꯩꯅꯗꯅ
ꯎꯝ
ꯑꯗꯨꯒ ꯈꯔ ꯑꯃꯗꯤ ꯑꯗꯨꯝ ꯈꯦꯠꯅꯕꯁꯦ ꯑꯗꯨꯝ ꯂꯥꯛꯑꯦꯕ ꯎꯝ
ꯃꯥꯅꯦ ꯃꯥꯅꯦ
ꯍꯣꯏ ꯏꯃꯥꯟꯅꯕꯁꯤꯁꯨ ꯍꯧꯖꯤꯛꯇꯤ ꯄꯨꯟꯅꯕꯥꯎ ꯂꯩꯁꯜꯂꯛꯇ꯭ꯔꯦꯗ ꯍꯥꯏꯗꯤ ꯀꯅꯥ ꯄꯨꯨꯟꯗꯣꯏꯅꯣ ꯈꯟꯕꯗ ꯃꯊꯥ ꯁꯥꯕꯗꯣ ꯁꯤꯒ ꯄꯨꯜꯂꯨꯔꯦ ꯍꯥꯏꯗꯤ ꯊꯃꯣꯏꯅ ꯄꯦꯟꯅ ꯄꯨꯟꯕ ꯑꯝꯇ ꯌꯥꯎꯗ꯭ꯔꯦꯕ
ꯎꯝ
ꯑꯗꯨꯝ ꯃꯇꯝ ꯈꯔꯒꯤ
ꯎꯝ
ꯄꯨꯟꯃꯤꯟꯅꯔꯤꯉꯩꯗ